ꯑꯝ
ꯍꯜꯂꯣ
ꯍꯥꯏ ꯀꯩꯇꯧꯔꯤꯅꯣ
ꯑꯩꯗꯤ ꯂꯥꯏꯔꯤꯛ ꯄꯔꯒ ꯂꯩꯌꯦ ꯅꯪꯗꯤ
ꯇꯧꯔꯃꯥꯂꯤꯀꯣ ꯑꯌꯨꯛꯉꯟꯇꯥ ꯍꯧꯒꯠꯂꯤꯀꯣ
ꯀꯔꯤ
ꯑꯌꯨꯛ ꯉꯟꯇꯥ ꯍꯧꯒꯠꯂꯦꯕ ꯅꯪꯗꯤ ꯉꯁꯤꯗꯤ
ꯀꯂꯤ ꯑꯣꯏꯀꯣ
ꯊꯧꯅꯥ ꯌꯥꯝ ꯐꯔꯦ
ꯑꯩ ꯑꯦꯚ꯭ꯔꯤꯇꯥꯏꯝ ꯁꯨꯃꯥꯏꯅ ꯍꯦꯕꯤꯠ ꯇꯧꯒꯦ
ꯍꯣꯏ ꯍꯦꯕꯤꯠ ꯇꯧꯅꯤꯉꯥꯢ ꯇꯧꯔꯁꯤ ꯅꯠꯇ꯭ꯔꯗꯤ ꯅꯥꯏꯠ ꯇꯥꯏꯝꯒꯤ ꯄꯔꯁꯨ ꯑꯟꯗꯔꯁꯇꯦꯟꯗꯤꯡ ꯂꯩꯇꯦ ꯇꯨꯝꯅꯤꯡꯕꯒꯤ
ꯍꯣꯏ ꯑꯗꯨꯅꯦ
ꯅꯪꯗꯤ ꯍꯧꯖꯤꯛ ꯀꯔꯤ ꯀꯔꯤ ꯊꯕꯛ ꯍꯣꯠꯅꯔꯒ ꯂꯩꯒꯦ
ꯑꯩ ꯑꯗꯨꯝ ꯉꯁꯤ ꯀ꯭ꯂꯥꯁ ꯂꯩꯌꯦ ꯀ꯭ꯂꯥꯁꯗ ꯀꯨꯃꯥꯔꯤ ꯃꯦꯗꯥꯝꯗꯣ ꯃꯔꯝꯗꯤ
ꯀ꯭ꯂꯥꯁ ꯀꯨꯏꯔꯗꯤ ꯑꯩ ꯅꯪꯕꯨ ꯌꯥꯝꯅ ꯗꯤꯁꯇꯔꯕ ꯇꯧꯔꯝꯅꯤꯌꯦ
ꯅꯠꯇꯦ ꯗꯤꯁꯇꯔꯕ ꯇꯧꯗꯦ
ꯗꯤꯁꯇ꯭ꯔꯕ ꯇꯧꯗ꯭ꯔꯗꯤ ꯐꯩ ꯗꯤꯁꯇ꯭ꯔꯕ ꯇꯧꯔꯗꯤ ꯑꯩꯁꯨ ꯅꯨꯉꯥꯢꯇꯦꯕ ꯎꯝ ꯅꯪꯅ ꯂꯥꯏꯔꯤꯛꯄꯥꯕꯗꯣ
ꯅꯠꯇꯦ ꯑꯩꯗꯤ ꯍꯧꯖꯤꯛ ꯔꯦꯁ ꯇꯧꯒꯦ
ꯍꯣ ꯍꯣꯏ ꯇꯥꯖꯦ ꯇꯥꯖꯦ ꯎꯝ ꯅꯨꯉꯥꯢꯔꯤꯕꯣ ꯅꯪ ꯍꯧꯖꯤꯛꯀꯥꯟꯗꯤ
ꯅꯨꯡꯉꯥꯢꯌꯦ ꯑꯗꯣ ꯉꯁꯤꯗꯣ ꯐꯖꯅ ꯇꯨꯝꯗ꯭ꯔꯦ ꯑꯗꯨꯅꯦ ꯑꯩꯒꯤ ꯀꯣꯛ ꯈꯔ ꯁꯥꯔꯦ
ꯎꯝ ꯎꯝ ꯄꯨꯠꯇꯥ ꯆꯠꯂ ꯌꯦꯡꯁꯤ
ꯑꯩ ꯀ꯭ꯂꯥꯁ ꯂꯣꯏꯔꯀꯥꯟꯗ ꯇꯨꯝꯔꯅꯤ ꯇꯨꯝꯔꯒꯅꯤ
ꯍꯣ ꯍꯣꯏ ꯇꯨꯝꯊꯣꯛꯑꯣ ꯇꯨꯝꯊꯣꯛꯑꯣ ꯉꯁꯥꯏ ꯕꯀꯥꯟꯗ ꯐꯖꯅ ꯄꯣꯊꯥꯎ
ꯑꯗꯨꯅꯦ
ꯑꯃꯨꯛ ꯄꯣꯊꯥꯔꯨꯔꯣꯀꯣ ꯑꯗꯨ ꯑꯣꯢꯗꯤ
ꯍꯣꯏ ꯅꯪ ꯄ꯭ꯔꯤꯄꯦꯔꯦꯁꯟ ꯁ꯭ꯇꯥꯔꯠ ꯑꯣꯏꯔꯕ꯭ꯔꯣ
ꯇꯧꯗꯦꯗ ꯁꯔꯗꯔꯤ
ꯀꯔꯝ ꯀꯥꯟꯗ ꯁ꯭ꯇꯥꯔꯠ ꯇꯧꯗꯣꯢꯅꯣ
ꯗꯤ ꯍꯧꯔꯦ ꯈ꯭ꯔꯥ ꯈ꯭ꯔꯗꯤ ꯍꯧꯖꯤꯛꯇꯤ ꯑ ꯄꯦꯁ ꯈꯔ ꯈꯔ ꯇꯧꯗ꯭ꯔꯗꯤ ꯑꯩꯗꯣ ꯄꯥꯐꯝ ꯈꯪꯗꯦꯕ ꯑꯗꯨꯒꯤ ꯐꯖꯅ ꯑꯗꯨꯝ ꯇꯧꯊꯣꯛꯑꯒ ꯑꯩꯗꯣ ꯁꯦꯂꯦꯕꯁꯇꯣ ꯌꯦꯡꯉꯒ ꯄꯥꯔꯒꯦꯅ ꯈꯟꯕ
ꯍꯣꯏ ꯍꯣꯏ
ꯆꯦꯔꯦꯇꯤ ꯅꯨꯉꯥꯏꯔꯤꯕꯣ ꯅꯪꯁꯦ ꯎꯝ ꯅꯨꯉꯥꯢꯔꯤ ꯅꯪꯕꯨꯁꯨ
ꯅꯪꯕꯨꯁꯨ ꯎꯗꯕ ꯀꯨꯏꯔꯦ ꯍꯣꯏ ꯑꯗꯨ ꯆꯞ ꯃꯥꯟꯅꯩꯌꯦ ꯅꯪꯕꯨꯁꯨ ꯑꯩꯗꯤ ꯎꯗꯕ ꯀꯨꯏꯔꯦꯀꯣ
ꯎꯝ
ꯉꯁꯤ ꯉꯁꯤ ꯕꯖꯥꯔ ꯆꯠꯁꯦ ꯏꯕꯥꯅꯤ ꯑꯗꯨ ꯃꯤꯛ ꯇꯧꯁꯦ ꯔꯦꯁꯇꯨꯔꯦꯟꯗ
ꯍꯣꯏ ꯍꯣꯏ ꯆꯥꯠꯁꯤ ꯆꯥꯠꯁꯤ
ꯍꯣꯏ ꯁꯤ ꯐꯨꯠ ꯆꯥꯁꯦ
ꯅꯪ ꯍꯧꯖꯤꯛꯀꯥꯟ ꯄꯩꯁꯥ ꯂꯩꯕ ꯃꯥꯜꯂꯤꯗ
ꯄꯩꯁꯥ ꯂꯩꯇ꯭ꯔꯤꯗ ꯃꯤꯗꯤꯄꯨꯔꯛꯑꯣꯏꯅꯩ
ꯂꯩꯔꯝꯕꯒꯤ ꯑꯣꯏꯔꯝꯅꯤ ꯃꯤꯁꯦ ꯍꯧꯖꯤꯛꯀꯥꯟ ꯂꯥꯡꯕ ꯈꯣꯠꯄ ꯌꯥꯝ ꯇꯧꯅꯤꯡꯉꯒ ꯂꯩ ꯒꯨꯝ ꯇꯧꯋꯦ
ꯑꯩꯗꯤ ꯄꯩꯁꯥ ꯄꯥꯏꯗꯦꯀꯣ
ꯏꯊꯥ ꯊꯥꯖꯗꯦ ꯌꯥꯝ ꯄꯥꯢꯔꯝꯒꯅꯤꯌꯦ
ꯊꯥꯖꯤꯜꯂꯣ ꯑꯩꯗꯤ ꯄꯩꯁꯥ ꯄꯥꯏꯗꯦ
ꯍꯦ ꯄꯥꯏꯒꯗꯧꯕꯅꯦ ꯂꯩꯩꯁꯥ ꯑꯣꯏꯔꯤꯉꯩꯗ
ꯑꯗꯨꯅꯦ ꯄꯩ ꯃꯌꯥꯝ ꯂꯩꯌꯦ ꯑꯩꯉꯣꯟꯗ ꯕꯣꯔꯣꯁꯨ ꯇꯣꯔꯣ ꯅ ꯅꯪꯁꯨ
ꯕꯣꯔꯣ ꯇꯧꯅꯤꯡꯗꯦ ꯑꯩꯗꯤ ꯕꯣꯔꯣ ꯇꯩꯕ ꯇꯧꯕ ꯀꯥꯟꯗ ꯁꯦꯐꯇꯤ ꯑꯣꯏꯗꯦ
ꯍꯣꯏ ꯍꯣꯏ ꯑꯗꯨꯁꯨ ꯆꯨꯝꯃꯦ
ꯄꯣꯀꯦꯠ ꯃꯅꯤ ꯂꯥꯛꯔꯁꯨ ꯑꯗꯨꯝ ꯆꯠꯀꯗꯧꯕ ꯂꯩꯕꯒꯤ ꯌꯥꯝꯅ ꯕ꯭ꯂꯣꯀꯤꯡ ꯇꯧꯋꯦꯕ ꯊꯕꯛ ꯑꯃ ꯇꯧꯒꯗꯧꯕꯅ ꯄꯩꯁꯥꯗꯨ ꯁꯤꯖꯤꯟꯅꯕ ꯌꯥꯗꯕꯒꯤ ꯆꯥꯡ ꯂꯩꯌꯦꯕ ꯄꯩꯁꯥ ꯕꯣꯔꯣ ꯇꯧꯕꯁꯨ
ꯅꯪ ꯍꯨꯖꯤꯛ ꯂꯩꯏꯔꯤꯛ ꯄꯥꯔꯕꯣ
ꯄꯥꯗꯦ ꯑꯗꯨꯝ ꯁꯤꯂꯦꯕꯁ ꯌꯦꯡꯕꯅꯦ
ꯑꯣ
ꯁꯤꯂꯦꯕꯁ ꯌꯦꯡꯗ꯭ꯔꯗꯤ ꯅꯨꯡꯉꯥꯏꯇꯦꯕꯀꯣ ꯎꯅꯤꯠ ꯋꯥꯁ ꯀꯨꯝꯕꯁꯦ ꯌꯦꯡꯕꯤꯗ꯭ꯔꯗꯤ ꯑꯈꯣꯢꯁꯨ
ꯑꯩꯗꯤ ꯁꯤꯂꯦꯕꯁꯇ ꯎꯗꯦ
ꯎꯝ
ꯑꯥ ꯆꯦꯞꯇꯔ ꯋꯥꯏꯁ ꯄꯥꯔꯦ ꯑꯩꯗꯤ
ꯑꯩꯁꯨ ꯆꯦꯞꯇ꯭ꯔ ꯋꯥꯁ ꯗꯨꯁꯨ ꯀꯩꯅꯣꯃꯒꯤꯗꯤ ꯑꯥ ꯑꯦꯟꯇꯤꯅꯦꯇꯜꯗꯤ ꯆꯦꯞꯇꯔ ꯋꯥꯏ ꯄꯥꯅꯤꯡꯢ ꯂꯩꯇꯦꯅ ꯑꯥ ꯀꯅꯥ ꯃꯥꯏ ꯁꯤꯂꯦꯕꯁ ꯄꯥꯇ꯭ꯔꯗꯤ ꯁꯦꯂꯦꯕꯁ ꯑꯃꯗ ꯑꯗꯨꯝ ꯆꯦꯞꯇꯔ ꯄꯨꯔꯞ ꯄꯨꯂꯞ ꯄꯨꯂꯞ ꯌꯧ
ꯍꯣꯏ ꯍꯣꯏ ꯑꯩꯥꯗꯤ ꯀꯣ ꯗꯤꯁ ꯇꯥꯏꯝꯗꯤ ꯑꯥ ꯆꯦꯞꯇꯔ ꯋꯥꯏꯁꯅ ꯄꯥꯏꯔꯅꯤ ꯑꯗꯨ ꯑꯃꯨꯛꯀ ꯔꯤꯊ꯭ꯔꯨꯇꯧꯕꯤ ꯌꯦ ꯂꯣꯏꯅꯃꯛ ꯑꯗꯨꯅꯦ ꯑꯥ ꯂꯣꯏꯔꯗꯤ
ꯍꯣꯏ
ꯀꯣꯢꯁꯟ ꯕꯦꯡꯗꯣ
ꯎꯝ
ꯑꯥ ꯀꯣꯏꯁꯟ ꯋꯥꯏꯁ ꯇꯧꯒꯦ
ꯑꯗꯨꯃꯥꯢꯅ ꯄꯥꯕꯅꯁꯨ ꯐꯔꯦ
ꯑꯗꯨꯃꯥꯏꯅ ꯄꯥꯏꯒꯦ ꯑꯩꯗꯤ
ꯍꯣꯏ ꯑꯩꯒꯤ ꯃꯅꯥꯗꯁꯨ
ꯏꯁ ꯀꯩꯝ ꯇꯥꯢ ꯅꯣꯢꯒꯤꯁꯦ
ꯀꯔꯤ
ꯑꯦꯝꯕꯨꯂꯦꯟꯁ ꯃꯈꯣꯜ ꯌꯥꯝ ꯇꯥꯢꯑꯦꯕ
ꯍꯣꯏ ꯑꯩꯈꯣꯏꯒꯤ ꯇꯦꯔꯦꯁ ꯑꯩ ꯇꯦꯔꯦꯁꯗ ꯂꯩ ꯍꯨꯖꯤꯛ
ꯑꯣ ꯃꯗꯨꯗꯤ ꯑꯣꯢꯔꯝꯅꯤ ꯌꯥꯝꯅ ꯇꯥꯅꯩꯁꯦ ꯍꯥꯥ
ꯅꯪꯁꯨ ꯎꯕ꯭ꯔꯣ
ꯉꯁꯥꯏꯅ ꯎꯈꯤꯒꯨꯝ ꯇꯧꯋꯦꯕ
ꯑꯣ
ꯑꯩꯈꯣꯏꯒꯤ ꯃꯅꯥꯛꯇꯁꯨ ꯀ꯭ꯂꯤꯅꯤꯛ ꯑꯃ ꯂꯩꯕꯒꯤꯀꯣ
ꯍꯣꯏ
ꯑꯗꯨꯅꯦ
ꯑꯣ ꯑꯗꯨꯅꯦ ꯅꯪ ꯅꯟ ꯆꯥꯛ ꯆꯥꯔꯕ꯭ꯔꯣ
ꯑꯩꯗꯤ ꯆꯥꯛꯇꯤ ꯆꯥꯔꯦ
ꯀꯔꯤ ꯍꯤꯡꯖꯥꯡ ꯊꯣꯡꯉꯦ ꯊꯣꯡꯉꯦ ꯉꯁꯤ
ꯉꯁꯤ ꯑꯂꯨ ꯏꯟꯖꯥꯡ ꯆꯥꯏ ꯅꯪꯗꯤ
ꯑꯩꯗꯤ ꯆꯥꯗꯦ
ꯀꯔꯤ ꯏꯟꯁꯥꯡ ꯆꯥꯔꯤꯅꯣ ꯍꯥꯎꯋꯦ ꯍꯥꯢꯕ ꯇꯥꯔꯦ ꯎꯄꯥꯏ ꯂꯩꯇꯦ ꯍꯣꯁꯇꯦꯜ ꯏꯟꯁꯥꯡ
ꯑꯣ ꯑꯩꯈꯣꯏ ꯑꯩꯈꯣꯏꯒꯤ ꯔꯨꯝꯒꯤ ꯌꯦꯔꯨꯝ ꯉꯁꯤ ꯄꯤꯗꯦꯀꯣ
ꯈꯪꯗꯦ ꯄꯤꯒꯦꯔꯥ ꯄꯤꯔꯣꯏꯗ꯭ꯔꯥ
ꯄꯤꯗꯦ ꯄꯤꯔꯣꯏ ꯍꯥꯏꯌꯦ
ꯅꯤꯅꯦꯅꯔꯥ
ꯋꯥꯔꯗꯦꯟꯅ ꯍꯥꯏꯌꯦ
ꯑꯣ
ꯏꯃꯥꯟꯅꯕꯤ ꯏꯃꯥꯟꯅꯕꯤ ꯑꯃꯅ ꯁꯤꯗ ꯑꯃ ꯂꯩꯀꯣ ꯏꯃꯥꯟꯅꯕꯤ
ꯍꯣꯏ
ꯍꯥꯏꯑꯦ ꯄꯤꯔꯣꯏ ꯍꯥꯏꯌꯦ ꯂꯧꯈ꯭ꯔꯦ ꯆꯥꯛ ꯃꯣꯏꯒꯤ ꯁꯤꯌꯔꯗꯣ ꯂꯣꯏ
ꯎꯝ
ꯍꯦꯟꯃꯜꯂꯦꯀꯣ
ꯍꯣꯢ ꯍꯦꯟꯃꯜꯂꯦ ꯃꯣꯢ ꯁꯤ ꯄꯤꯕ ꯌꯥꯕꯅꯦ
ꯇꯥꯕ꯭ꯔꯣ
ꯍꯣꯏ ꯇꯥꯏꯌꯦ ꯇꯥꯗꯕ꯭ꯔꯣ ꯅꯪꯗꯤ
ꯍꯣꯏ ꯇꯥꯏꯌꯦ
ꯌꯥꯝ ꯅꯨꯡꯉꯥꯏꯔꯤꯕꯣ ꯍꯧꯁꯤꯀꯥꯟꯗꯤ
ꯌꯥꯝꯅ ꯅꯨꯡꯉꯥꯏꯔꯦ ꯑꯩꯗꯤ ꯅꯪꯁꯨ ꯌꯥꯝꯅ ꯅꯨꯡꯉꯥꯏꯔꯕꯣ
ꯍꯣꯏ ꯌꯥꯝꯅ ꯅꯨꯡꯉꯥꯏꯔꯒ ꯂꯩꯔꯦ ꯍꯥꯏꯕ ꯇꯥꯔꯦꯗꯅ
ꯍꯣꯏ ꯅꯪ ꯑ ꯉꯁꯤ ꯀꯦꯁꯕꯨꯛꯇꯣ ꯂꯣꯏꯔꯕꯣ
ꯂꯣꯢ ꯂꯣꯏꯗꯦꯗꯣ ꯁꯃꯤꯠ ꯇꯧꯅꯤ ꯍꯥꯏꯕꯅꯦ ꯏꯠꯇ꯭ꯔꯥꯄꯥꯔꯠꯇꯣ ꯐꯖꯅ ꯌꯦꯡꯗꯗꯤ ꯇꯧꯅꯤꯡꯗꯦꯕ ꯗꯣ ꯍꯣꯢ ꯁꯃꯤꯠꯇꯤ ꯇꯧꯅꯤꯡꯉꯦ ꯑꯦꯝꯇꯤꯒ ꯂꯣꯏꯅꯃꯛ ꯂꯣꯏꯔꯦ ꯇ꯭ꯋꯦꯟꯇꯤ ꯇ꯭ꯋꯦꯟꯇꯤꯗꯒꯤ
ꯑꯣ ꯑꯗꯨ ꯑ ꯏꯟꯇ꯭ꯔꯥ ꯏꯟꯇ꯭ꯔꯥꯗꯣ ꯂꯣꯏꯔꯦꯕꯣ
ꯏꯟꯇ꯭ꯔꯥ ꯂꯣꯢꯗ꯭ꯔꯤ ꯏꯟꯇ꯭ꯔꯥ ꯁꯦꯝꯕ ꯍꯩꯇꯦ ꯑꯩꯗꯣ
ꯑꯣ ꯑꯗꯨ ꯑꯩ ꯁꯨ ꯏꯟꯇ꯭ꯔꯥꯗꯣ ꯐꯖꯅ ꯁꯦꯝꯕ ꯍꯥꯏꯗꯦ
ꯍꯣꯏ ꯀꯩ ꯃꯇꯝ ꯔꯦꯞꯆꯔ ꯇꯧꯕ꯭ꯔꯥ ꯀꯔꯤ ꯀꯔꯥ ꯇꯧꯕ ꯍꯩꯇꯦ ꯑꯩꯗꯤ
ꯃꯥꯁꯨ ꯐꯖꯅ ꯇꯤꯠꯁ ꯇꯣꯗꯦꯀꯣ
ꯍꯣꯏ ꯅꯣꯂꯦꯖ ꯂꯩꯕꯒꯨꯝꯅ ꯑꯩꯈꯣꯏ
ꯅꯤꯝ ꯆꯦꯛ ꯃꯥꯗꯨ ꯐꯣꯔꯃꯦꯠ ꯈꯛꯇ ꯇꯤꯆ ꯇꯧꯋꯦ ꯑꯗꯨ ꯀꯃꯥꯥꯏꯅ ꯑꯩꯈꯣꯏ ꯈꯪ ꯈꯪ
ꯑꯗꯨꯗꯤ ꯎꯄꯥꯢ ꯂꯩꯇꯦꯕ ꯅꯣꯢꯗꯤ ꯑꯅꯤ ꯇꯔꯦꯠꯀꯤ ꯊꯕꯛ ꯇꯧꯔꯒ ꯂꯩꯕ꯭ꯔꯣ
ꯑꯑ ꯀꯔꯤꯁꯨ ꯇꯧꯗꯦꯗ
ꯃꯤꯗꯤ ꯌꯥꯝ ꯅꯨꯉꯥꯢꯅ ꯂꯩꯊꯣꯛꯄ ꯃꯥꯜꯂꯦꯀꯣ
ꯊꯕꯥꯗꯤ ꯂꯩꯇ꯭ꯔꯦ
ꯑꯣ ꯗꯨꯗꯃꯨꯛ ꯇꯝꯃꯦ
ꯀ꯭ꯂꯥꯁ ꯂꯣꯢꯔꯦ ꯂꯣꯏꯔꯗꯤ ꯊꯕꯛ ꯂꯩꯇꯦ ꯀ꯭ꯂꯥꯁ ꯂꯣꯏꯔꯀꯥꯟꯗ ꯊꯥꯕꯛ ꯂꯩꯇ꯭ꯔꯦ ꯑꯩ ꯑꯗꯨ ꯉꯁꯤ ꯉꯁꯤꯗꯣ ꯊꯥꯕꯛ ꯂꯩꯌꯦꯦ
ꯀꯩ ꯊ
ꯑꯗꯨ ꯑꯃꯨꯛꯀ ꯔꯤꯇ꯭ꯔꯟ ꯇꯧꯔꯒ ꯑꯥ ꯚꯤꯁꯥꯜꯗꯁꯨ ꯆꯠꯀꯅꯤ
ꯑꯣ ꯄ꯭ꯔꯤꯟꯁꯤꯄꯥꯜ ꯂꯩꯕꯒꯤꯔ ꯅꯪꯒꯤꯁꯦ ꯑꯥꯢ ꯅꯠꯇꯦ ꯅꯠꯇꯦ
ꯄꯨꯂꯞ ꯆꯠꯁꯦ ꯏꯃꯥꯟꯅꯨꯕꯤ ꯃꯤ ꯑꯅꯤ ꯑꯍꯨꯝꯁꯨ ꯑꯥ ꯆꯠꯂꯒꯦ ꯍꯥꯏꯌꯦ
ꯍꯣꯏ ꯍꯣꯏ ꯆꯠꯄ ꯌꯥꯅꯤ ꯄꯩꯁꯥ ꯂꯩꯔꯗꯤ
ꯅꯪꯁꯨ ꯄꯩꯁꯥ ꯂꯩꯑꯦ ꯑꯩ ꯈꯪꯉꯦ ꯍꯣꯏ ꯂꯩꯇ꯭ꯔꯦ ꯂꯩꯇ꯭ꯔꯦ ꯍꯥꯢꯌꯦ ꯑꯗꯨꯗꯤ ꯑꯦꯀꯝꯗ ꯑꯦꯀꯣꯟꯗꯣ ꯐꯨꯜ ꯑꯣꯏꯔꯝꯃꯅꯤ
ꯑꯥ ꯍꯣꯏ ꯐꯨꯜ ꯑꯣꯏꯔꯦ ꯁꯨꯁꯨꯍꯤꯍꯤꯍ ꯑꯩ ꯀꯩꯁꯨ ꯍꯥꯏꯈꯤꯗꯣꯏꯅꯣ ꯀꯝꯇ ꯍꯥꯏꯅꯤꯡꯉꯥꯏ ꯍꯩꯇ꯭ꯔꯦꯀꯣ ꯅꯪꯅ ꯂꯣꯢꯅꯃꯛ ꯍꯥꯏꯗꯣꯛꯈ꯭ꯔꯕꯅꯤꯅ
ꯍꯥꯍꯥꯍꯥ
ꯅꯝ ꯑꯥ ꯀꯔꯤ ꯄ꯭ꯔꯦꯛꯅꯦꯟꯁꯤꯒꯤꯗꯣ ꯑꯍꯝ ꯑꯍꯝ
ꯍꯣꯏ
ꯑꯥ ꯃꯣꯏꯒꯤ ꯃꯥꯟꯗꯣ ꯀꯥꯎꯟ ꯇꯧꯕ ꯍꯥꯏꯕ꯭ꯔꯣ
ꯑꯦꯜ ꯑꯦꯝ ꯄꯤ ꯏꯒꯤꯗꯤꯒꯤꯔꯣ ꯍꯣꯢ ꯃꯗꯨꯗꯤ ꯀꯥꯎꯟ ꯇꯧꯌꯦ ꯍꯥꯢꯌꯦ
ꯑꯣ ꯑꯩꯗꯣ ꯀꯟꯐ꯭ꯌꯨꯁ ꯑꯥ ꯀꯟꯐ꯭ꯌꯨꯁ ꯆꯜꯔꯦ
ꯁꯚꯦꯟ ꯗꯦꯖ ꯍꯥꯞꯀꯗꯧꯕꯅꯦ ꯃꯗꯨꯗꯣ
ꯍꯣꯏ ꯅꯪ ꯑꯥ ꯍꯨꯔꯦꯟ ꯃꯇꯝ ꯃꯇꯝ ꯂꯩꯔꯗꯤ ꯑꯩꯉꯣꯟꯗ ꯊꯥꯕꯤꯌꯣ ꯇꯥꯕꯤꯌꯣ ꯈꯔꯥ
ꯍꯣꯏ ꯍꯣꯏ ꯇꯥꯛꯄꯤꯒꯦ ꯇꯥꯛꯄꯤꯒꯦ
ꯑꯗꯨ ꯥꯑ ꯅꯔꯟꯗꯣ
ꯍꯣꯏ
ꯑꯩꯈꯣꯏ ꯏꯃꯥꯟꯅꯨꯕꯤ ꯅꯨꯄꯤ ꯑꯃꯗꯣ ꯑꯥ ꯖꯤ ꯋꯥꯟ ꯄꯤ ꯋꯥꯟ
ꯖꯤ ꯖꯤ ꯄꯤ ꯑꯦ ꯑꯦꯜ ꯁꯨꯃꯥꯏꯅ ꯑꯩꯈꯣꯏ ꯏꯔꯦꯀꯣ
ꯍꯣꯏ
ꯑꯗꯨ ꯇꯪꯗꯦ ꯑꯗꯨꯝ ꯈꯪꯉꯛꯏ ꯃꯗꯣ
ꯀꯅꯥꯅꯣ
ꯔꯣꯜ ꯔꯣꯜ ꯅꯝꯕꯔ ꯁꯚꯦꯟꯗꯣ
ꯑꯣ ꯀꯝꯥꯏ ꯇꯧꯔꯤꯕꯅꯣ ꯑꯗꯣ
ꯊꯟꯗꯦ ꯃꯥꯗꯣ ꯑꯩꯅ ꯇꯥꯕꯤꯈ꯭ꯔꯦ
ꯍꯣꯏ ꯀꯔꯤꯒꯤꯔ ꯈꯪꯗꯦ ꯃꯥꯁꯨ ꯌꯥꯝꯅ ꯁꯣꯜꯂꯦ ꯑꯩꯈꯣꯏ ꯁꯣꯜꯂꯦ ꯍꯥꯏꯕꯤ